ꯃ ꯇꯌꯦ ꯎꯝ ꯐꯩꯅꯥꯎꯗꯕꯨ ꯍꯣꯏ ꯄꯨꯡ ꯄꯨꯡ ꯄꯨꯡ ꯑꯅꯤ ꯃꯈꯥꯏꯗ ꯂꯩꯌꯦ
ꯑꯁ ꯑꯗꯨꯗꯤ ꯄꯨꯔꯥ ꯇꯨꯝꯅꯔꯣꯏꯕ
ꯊꯪ ꯑꯗꯨ ꯅꯨꯃꯤꯠꯇꯨꯗꯤ ꯑꯁ ꯀꯩ ꯀꯩꯅꯣ ꯁꯦꯝꯃꯒ ꯑꯗꯨꯝ ꯉꯥꯏꯔꯣ
ꯑꯁ ꯑꯩꯈꯣꯏ ꯑꯩꯈꯣꯏ ꯉꯁꯤ ꯆꯥꯛ ꯆꯥꯕꯗꯣ ꯑꯗꯨꯒꯤ ꯄ꯭ꯂꯥꯟ ꯉꯥꯛꯇꯅꯦ ꯑꯩꯈꯣꯏꯅꯁꯦ
ꯑ ꯅꯨꯡꯉꯑꯦ
ꯑꯩꯈꯣꯏ ꯑꯟꯇꯤꯅ ꯑꯗꯨ ꯄꯨꯊꯣꯛꯀꯦ ꯍꯥꯏꯏꯌꯦ ꯑꯃꯅ ꯑꯗꯨ ꯄꯨꯊꯣꯛꯀꯦ ꯍꯥꯏꯑꯌꯦ ꯑꯃꯅ ꯑꯗꯨ ꯄꯨꯊꯣꯛꯀꯦ ꯍꯥꯏꯏꯌꯦ ꯑꯗꯣ ꯁꯦꯝꯕꯗꯤ ꯑꯩꯈꯣꯏꯅ ꯁꯦꯝꯕ ꯇꯥꯔꯦ ꯑꯗꯨ ꯁꯦꯝꯕꯗꯅꯦ ꯋꯥꯕꯁꯦ ꯃꯣꯏꯗꯤ ꯍꯩꯇꯕꯅꯤꯅꯀꯣ ꯍꯥꯏꯗꯤ ꯑꯩꯈꯣꯏꯅ ꯑꯩꯒ ꯏꯃꯥꯟꯅꯕꯤ ꯑꯃ ꯑꯩꯈꯣꯏꯅꯤ ꯑꯗꯨꯝ ꯁꯦꯝꯃꯦꯕ
ꯎꯝ
ꯑ ꯑꯩꯈꯣꯏꯅ ꯋꯥꯕꯗꯤ ꯋꯥꯕ ꯇꯥꯔꯦ
ꯍꯣꯏ ꯃꯥꯏꯅ ꯄꯨꯊꯣꯛꯑꯕꯅꯤꯅ ꯀꯥꯏꯗꯦꯗ
ꯍꯣꯏ ꯅꯥ ꯅꯍꯥꯟ ꯑ ꯈꯣꯏꯔꯥ ꯎꯝ ꯑꯥ ꯏꯁꯄꯦꯟꯒ ꯐ꯭ꯔꯥꯟꯁ ꯁꯥꯅꯕ ꯅꯨꯃꯤꯠꯇꯣ
ꯎꯝ
ꯑꯗꯨ ꯅꯨꯃꯤꯠꯇꯣ ꯑꯗꯨ ꯅꯨꯃꯤꯠꯇꯤ ꯑꯩꯈꯣꯏꯗꯣ ꯑꯩꯈꯣꯏ ꯌꯨꯝꯗꯁꯨ ꯌꯦꯡꯗꯦ ꯑꯩꯈꯣꯏ ꯌꯨꯝꯗꯁꯨ ꯌꯦꯡꯗꯦ ꯑꯗꯨꯒ
ꯑꯥ ꯑ ꯑꯩꯈꯣꯏ ꯑꯪꯀꯜ ꯑꯩꯈꯣꯏꯒꯤ ꯌꯨꯝ ꯑꯃꯗ ꯃꯣꯏ ꯃꯤ ꯌꯥꯝꯗꯕꯅꯤꯅ ꯑꯗꯨꯗ ꯌꯦꯡꯉꯦꯕꯀꯣ
ꯎꯝ
ꯑꯩꯈꯣꯏ ꯌꯨꯝꯗꯗꯤ ꯃꯤ ꯌꯥꯝꯕꯅꯤꯅ ꯑꯗꯨꯒꯤ ꯑ ꯄꯩꯁꯥ ꯄꯩꯁꯥ ꯈꯥꯏꯕꯅꯦꯕꯀꯣ ꯑꯩꯒ ꯏꯃꯥꯟꯅꯕꯤꯅ
ꯎꯝ
ꯄꯩꯁꯥ ꯈꯥꯏꯌꯦꯕ ꯑꯗꯨ ꯑꯩꯈꯣꯏ ꯌꯦꯡꯅꯉꯥꯏꯗꫭ ꯈꯥꯏꯔꯒ ꯕꯖꯥꯔ ꯆꯠꯈ꯭ꯔꯦ ꯑꯩꯈꯣꯏꯅꯤꯗꯣ
ꯎꯝ
ꯕꯖꯥꯔ ꯆꯠꯈ꯭ꯔꯦ ꯑꯗꯨꯒ ꯑꯥ ꯑꯣꯛꯁꯥꯒ ꯆꯅꯥ ꯂꯩꯔꯛꯄꯅꯦꯕꯀꯣ
ꯎꯝ
ꯑꯗꯨꯒ ꯎꯝ ꯍꯩ ꯃꯥꯍꯤꯒꯨꯝꯕ ꯂꯩꯔꯒ ꯎꯝ ꯑꯥ ꯆꯅꯥꯗꯨ ꯇꯤꯡꯗꯕꯅꯤꯅ ꯈꯨꯗꯛꯇ ꯑꯗꯨꯝ ꯐꯨꯠꯄꯅꯤꯅ ꯌꯥꯝ ꯀꯨꯏꯕꯗꯣ
ꯎꯝ
ꯄꯨꯡ ꯄꯨꯡ ꯇꯔꯨꯛꯇꯒꯤ ꯐꯨꯠꯄꯁꯦ ꯄꯨꯡ ꯇꯔꯥ ꯍꯦꯟꯅ ꯃꯨꯜꯂꯦ ꯑꫭ ꯇꯔꯥ ꯍꯦꯜꯂꯒ
ꯇꯤꯡꯗ ꯐꯩꯒꯅꯤ ꯇꯤꯡꯗ꯭ꯔꯗꯤ ꯑꯗꯨꯃꯥꯏꯅ ꯇꯧꯕꯅꯦ ꯍꯣꯏ ꯈꯔ ꯀꯩꯅꯣ ꯀꯨꯀꯔꯒꯨꯝꯕ ꯀꯥꯞꯄꯗꯤ ꯈꯔ ꯐꯒꯅꯤ
ꯀꯨꯀꯔꯗ ꯀꯥꯞꯄꯗꯣ ꯍꯥꯎꯇꯦ ꯍꯥꯏꯕꯅꯦꯕ ꯃꯣꯏꯅ ꯈꯪꯕ꯭ꯔꯥ ꯎꯁꯃꯥꯠ ꯇꯥꯔꯒ ꯑꯗꯨꯒꯤ ꯑꯁ ꯑꯩꯗꯣ ꯁꯥꯎꯅꯤꯡꯈ꯭ꯔꯦ ꯃꯊꯪꯗꯗꯤ ꯁꯦꯝꯅꯔꫭꯏꯁꯦ ꯋꯥꯏ
ꯎꯝ ꯑꯗꯨꯅꯦ ꯀꯨꯀꯔꯗꯥ ꯀꯥꯞꯄꯗꯤ ꯈꯔ ꯐꯥꯗꯨꯏꯕꯥ ꯑꯁ ꯅꯨꯡꯉꯥꯏꯅꯦ ꯑꯗꯨꯃꯥꯏꯅ ꯇꯧꯔꯗꯤ
ꯍꯣꯏ ꯑꯗꯨ ꯎꯝ ꯑꯩꯈꯣꯏ ꯌꯨꯝ ꯑꯩꯈꯣꯏ ꯌꯨꯝꯗ ꯌꯦꯡꯕꯈꯣꯏꯁꯨ ꯁꯦꯝꯕꯅꯦꯕ
ꯑꯣ
ꯑꯆꯥꯠ ꯑꯗꯨꯒꯤ ꯑꯥ ꯑꯩꯈꯣꯏꯅ ꯐꯥꯔꯁ ꯑꯩꯈꯣꯏꯒꯤꯁꯨ ꯑꯩꯈꯣꯏ ꯌꯨꯝꯗ ꯁꯦꯝꯕ
ꯎꯝ
ꯑꯗꯨꯒꯤ ꯏꯃꯥꯅ ꯃꯣꯏꯒꯤꯗꯤ ꯑꯥ ꯎꯝ ꯌꯦꯟꯒ ꯀꯩꯅꯣꯝꯃ ꯃꯦꯠꯂꯦꯕꯀꯣ ꯃꯅꯥ ꯑꯃ ꯑꯗꯨꯒꯤ ꯃꯥꯅ ꯑꯁ ꯃꯣꯔꯣꯛ ꯃꯦꯠꯂꯣ ꯑꯩꯈꯣꯏꯒꯤꯗꯃꯛꯇ ꯃꯣꯔꯣꯛ ꯃꯦꯠꯄꯤꯌꯣ ꯍꯥꯏꯅ ꯍꯥꯏꯕꯅꯦꯕꯀꯣ
ꯎꯝ
ꯑꯁꯤꯒꯨꯝꯕ ꯁꯦꯝꯕꯗꯤ ꯑꯁꯤꯒꯨꯝꯕ ꯁꯦꯝꯕ ꯍꯩꯕꯁꯦ ꯌꯥꯝ ꯗꯁꯥ ꯇꯥꯕꯅꯦ
ꯍ
ꯑꯗꯨ ꯃꯣꯏꯅꯀꫭ ꯈꯨꯠ ꯍꯥꯎꯋꯦ ꯈꯣꯠꯅꯦꯅ ꯇꯧꯔꯒ ꯃꯣꯔꯣꯛ ꯃꯤꯠꯂꯣꯅ ꯍꯥꯏꯕ ꯑꯗꯨꯒꯤ ꯑꯩꯁꯦ ꯁꯥꯎꯈ꯭ꯔꯦꯕ ꯅꯣꯏ ꯅꯁꯥ ꯅꯁꯥꯅ ꯆꯥꯅꯉꯥꯏ ꯑꯣꯏꯔꯗꯤ ꯅꯣꯏ ꯅꯁꯥ ꯅꯁꯥꯅ ꯁꯦꯃꯣ ꯍꯥꯏꯅ ꯇꯧꯔꯒꯀꯣ ꯑꯗꯨꯕꯨ ꯏꯃꯥꯅ ꯊꯦꯝꯃꯟꯕꯒꯤ ꯃꯣꯔꯣꯛꯄꯨꯗꯤ ꯃꯦꯠ ꯍꯟꯈ꯭ꯔꯦꯕ
ꯎꯝ
ꯑꯗꯨꯗꯗꯤ ꯀꯗꯥꯏꯗꯒꯤ ꯁꯦꯝꯃꯒ ꯑꯩꯈꯣꯏ ꯆꯥꯕꯗꯤ ꯑꯝ ꯁꯦꯝꯕ ꯉꯧꯕ ꯂꯣꯏꯕ ꯀꯥꯟꯗꯗꯤ ꯑꯗꯨꯝ ꯄꯨꯡ ꯇꯥꯕꯗꯣ ꯈꯪꯍꯧꯗꯕ ꯋꯥꯅꯤꯅ
ꯎꯝ ꯑꯗꯨꯃꯥꯏꯅ ꯇꯧꯔꯅꯤ ꯋꯥꯗꯤ ꯋꯥꯒꯅꯤ ꯃꯤ ꯃꯌꯥꯝꯒꯤ ꯁꯦꯝꯕꯗꯤ ꯑꯩ ꯏꯊꯟꯇꯒꯤ ꯁꯦꯝꯕ ꯐꯥꯎ ꯇꯜꯂꯒ ꯂꯩꯔ ꯀꯥꯟꯁꯤꯗ
ꯍꯣꯏ ꯑꯗꯨꯅꯦ ꯑꯗꯨꯒꯤ ꯍꯟꯗꯛꯇ ꯍꯟꯗꯛꯇꯤ ꯑꯝ ꯑꯩꯈꯣꯏ ꯑꯟꯇꯤ ꯑꯃꯅ ꯐ꯭ꯔꯥꯏ ꯔꯥꯏꯁꯀꯨꯝꯕ ꯀꯩꯅꯣꯒꯨꯝꯕ ꯁꯦꯝꯁꯦ ꯍꯥꯏꯅꯕꯗꯨꯗꯤ ꯑ ꯅꯣꯏꯅ ꯁꯦꯝꯕ ꯍꯥꯏꯔꯗꯤ ꯅꯣꯏ ꯇꯧꯑꯣ
ꯑ ꯑꯗꯨꯗꯤ
ꯆꯥꯅꯤꯡ ꯆꯥꯅꯤꯡꯗꯤ ꯆꯥꯅꯤꯡꯉꯦꯕꯀꯣ ꯑꯗꯨ ꯑꯣꯢꯔꯁꯨ ꯃꯠ ꯑ ꯌꯥꯝꯃꯜꯂꯗꯤ ꯇꯜꯂꯦꯕ
ꯇꯜꯂꯦ ꯍꯣꯢ ꯁꯤ ꯃꯤ ꯃꯌꯥꯝꯒꯤ ꯁꯦꯝꯗꯣꯏꯁꯦ ꯃꯤ ꯂꯣꯏꯅꯃꯛ ꯂꯥꯛꯑꯒ ꯇꯧꯔꯗꯤ ꯐꯩꯌꯦꯕꯀꯣ ꯑꯗꯨ ꯅꯠꯇꯕꯤꯗ ꯀꯩꯅꯣ ꯇꯧꯕꯗꯨꯗꯤ ꯅꯨꯡꯉꯥꯏꯇꯦ ꯃꯤ ꯌꯥꯝꯗ꯭ꯔꯗꯤ ꯅꯨꯡꯉꯥꯏꯇꯦꯕ ꯊꯕꯛ ꯁꯨꯕꯁꯨ ꯑꯗꯨ ꯃꯤ ꯃꯌꯥꯝ ꯂꯩꯔꯒ ꯂꯣꯏꯅꯃꯛ ꯈꯨꯠ ꯌꯥꯎꯔꯗꯤ ꯅꯨꯡꯉꯥꯏꯌꯦꯅ ꯈꯔ ꯂꯣꯏꯕꯗꯣ ꯂꯣꯏꯕꯗꯣ ꯈꯪꯍꯧꯗꯕꯤꯗ ꯑꯗꯨꯝ ꯂꯣꯏꯕꯅꯦꯕ ꯅꯠꯇ ꯅꯠꯇ꯭ꯔꯗꯤ ꯑꯩꯈꯣꯏ ꯅꯥꯛꯇ ꯑꯗꯨꯝ ꯃꯤ ꯈꯔꯗꯤ ꯐꯝꯃꯒ ꯀꯩꯅꯣ ꯇꯧꯅꯤꯉꯥꯏ ꯈꯪꯗꯕꯤꯗ ꯑꯗꯨꯝ ꯐꯝꯃꯒ ꯃꯤ ꯂꯩꯕꯁꯨ ꯂꯩꯌꯦꯕ ꯃꯤꯅ ꯋꯥꯔꯒ ꯁꯦꯝꯃ ꯂꯩꯔꯀꯥꯟꯗ ꯃꯣꯏ ꯐꯣꯟ ꯌꯦꯡꯉꯒ ꯂꯩꯕꯗꯣ
ꯍꯣꯏ ꯑꯁ ꯑꯩꯗꯤ ꯌꯥꯝ ꯁꯤꯒꯨꯝꯕ ꯗꯁꯥꯗꯣ ꯌꯥꯝ ꯇꯥꯒꯜꯂꯦ ꯑꯩꯈꯣꯏ ꯏꯃꯥꯟꯅꯕꯤ ꯈꯣꯏ ꯑꯗꯨꯝ ꯀꯣꯏꯕ ꯆꯠꯁꯦ ꯍꯥꯏꯕ ꯀꯥꯟꯗ ꯑꯩꯈꯣꯏ ꯑꯩꯈꯣꯏꯗꯤ ꯅꯨꯄꯤꯅꯤꯅ ꯐꯣꯇꯣ ꯀꯨꯝꯕ ꯀꯥꯞꯄꯗꯨ ꯌꯥꯝ ꯄꯥꯝꯃꯤꯅꯀꯣ
ꯎꯝ
ꯑꯗꯨꯒꯨꯝꯕ ꯀꯥꯞꯄ ꯆꯠꯁꯦ ꯑꯗꯨꯝ ꯀꯣꯏꯕ ꯆꯠꯁꯦ ꯍꯥꯏꯕ ꯀꯥꯟꯗ ꯑꯩꯈꯣꯏꯗꯨ ꯎꯝ ꯃꯈꯥꯗ ꯊꯥꯅꯕꯒꯨꯝꯕ ꯄꯨꯔꯒ ꯑꯩꯈꯣꯏꯗꯣ ꯆꯥꯕ ꯆꯠꯁꯦ ꯍꯥꯏꯅ ꯇꯧꯕꯅꯦꯕ
ꯎꯝ
ꯑꯗꯨ ꯌꯨꯝꯗꯒꯤ ꯁꯦꯝꯂꯒ ꯆꯠꯁꯦ ꯍꯥꯏꯅ ꯍꯥꯏꯕꯗꯨꯒꯤ ꯌꯨꯝꯗꯒꯤ ꯑ ꯑꯩꯈꯣꯏꯗꯣ ꯂꯩꯈ꯭ꯔꯦꯕꯀꯣ ꯌꯦꯟꯗꯣ ꯑꯗꯨꯒ ꯃꯣꯏꯅ ꯆꯤꯀꯟ ꯂꯣꯂꯤ ꯄꯣꯠꯀꯨꯝꯕ ꯀꯦꯞꯁꯤꯒꯨꯝꯕ ꯁꯦꯝꯁꯦ ꯍꯥꯏꯅ ꯍꯥꯏꯕꯅꯦꯕ
ꯎꯝ
ꯍꯨꯢꯇ ꯌꯥꯝ ꯅꯣꯛꯅꯤꯡꯉꯦ ꯑꯗꯨꯒꯤ ꯑ ꯗ꯭ꯔꯦꯁꯁꯨ ꯁꯦꯝꯒꯦꯔꯥ ꯑꯗꯨꯒ ꯆꯥꯕꯁꯨ ꯁꯦꯝꯒꯦꯔꯥ ꯑꯩꯈꯣꯏꯁꯦ ꯎꯝ ꯑꯌꯨꯛ ꯉꯟꯇꯥꯅ ꯍꯧꯒꯠ ꯈ꯭ꯔꯤꯕꯒꯣ
ꯑꯥ
ꯍꯧꯒꯠꯂꯒ ꯑꯩꯈꯣꯏꯗꯣ ꯁꯦꯝꯕ ꯍꯧꯈ꯭ꯔꯦ ꯑꯗꯣ ꯎꯝ ꯃꯣꯏꯗꯤ ꯍꯩꯇꯦ ꯍꯥꯏꯅꯀꯣ ꯃꯍꯧꯁꯥꯅ ꯑꯗꯨꯝ ꯑꯩꯉꯣꯟꯗ ꯑꯩꯗꯤ ꯑꯗꯨꯝ ꯍꯣꯏ ꯁꯦꯝꯗꯤ ꯁꯦꯝꯕꯅꯦꯕ ꯑꯗꯣ ꯑꯗꯨ ꯅꯨꯃꯤꯠꯇꯨ ꯃꯊꯦꯜ ꯌꯥꯝ ꯌꯥꯝꯕꯅꯦꯕꯀꯣ ꯑꯗꯨꯒꯤ ꯑꯩꯗꯣ ꯁꯥꯎꯈ꯭ꯔꯦꯕ ꯑꯥ ꯅꯣꯏ ꯑꯥ
ꯏꯃꯥꯟꯅꯕꯤ ꯑꯃꯗꯣ ꯃꯇꯦꯡꯗꯤ ꯁꯨꯡ ꯃꯥꯗꯤ ꯍꯩꯗꯤ ꯍꯩꯇꯕ ꯀꯣ ꯑꯗꯨ ꯅꯨꯡꯁꯨ ꯅꯨꯡꯉꯥꯏꯇꯕ ꯑꯗꯨꯒꯤ ꯑꯦꯁ ꯁꯦꯝꯈ꯭ꯔꯦ ꯁꯦꯝꯔꯒ ꯑꯩꯈꯣꯏ ꯍ ꯑꯥ
ꯑꯩ ꯆꯠꯂꯔꯣꯏ ꯅꯣꯏ ꯆꯠꯈ꯭ꯔꯥ
ꯎꯝ
ꯇꯥꯈ꯭ꯔꯕ꯭ꯔꯥ
ꯑ ꯇꯥꯏꯌꯦ꯫
ꯍꯣꯏ ꯑꯩꯈꯣꯏꯗꯣ ꯃꯐꯝ ꯌꯧꯈ꯭ꯔꯦꯕꯀꯣ
ꯎꯝ
ꯑꯗꯨꯀꯥꯟꯗꯗꯤ ꯑ ꯑ ꯀꯔꯤꯔꯥ ꯎꯝ ꯁꯦꯝꯂꯒ ꯑꯩꯈꯣꯏ ꯁꯦꯝꯂꯒ ꯄꯨꯔꯛꯈ꯭ꯔꯦꯕ ꯎꯝ ꯑꯗꯨꯒꯤ꯫ ꯁꯥꯗꯤ ꯄꯨꯔꯛꯈ꯭ꯔꯦ ꯑꯩꯈꯣꯏꯗꯣ ꯁꯥꯗꯤ ꯄꯨꯔꯛꯑꯒ ꯉꯁꯥꯏ ꯐꯤꯡꯃꯟꯕꯒꯤꯀꯣ
ꯎꯝ
ꯑ ꯀꯩꯅꯣꯗꯤ ꯀꯥꯎꯈ꯭ꯔꯦꯕ ꯑꯩꯈꯣꯏꯗꯨ ꯎꯝ ꯃꯥꯒꯤ ꯁꯣꯁꯀꯨꯝꯕ ꯑꯗꯨꯒ ꯑ ꯍꯩꯅꯕ ꯆꯧꯒꯨꯝꯕꯗꯨ ꯂꯣꯏꯅ ꯀꯥꯎꯔꯝꯈ꯭ꯔꯕ ꯑꯁ ꯕꯦꯔꯥꯅꯤ ꯑꯗꯨꯝ ꯆꯥꯗꯕꯤꯗ ꯍꯟꯈꯔ꯭ꯦ꯫
ꯑꯩꯅ ꯐꯖꯅ ꯁꯦꯝ ꯁꯦꯝꯃꯒꯀꯣ
ꯑꯍꯣꯏ ꯑꯗꯨꯒ ꯏꯃꯥꯟꯅꯕꯤ ꯑꯃ ꯂꯩꯌꯦꯕꯀꯣ ꯎꯝ ꯃꯥꯁꯦ ꯑꯗꯨꯝ ꯐꯣꯇꯣꯒꯨꯝꯕꯁꯦ ꯑꯗꯨꯝ ꯀꯥꯞꯄ ꯍꯩꯌꯦꯕꯀꯣ
ꯎꯝ
ꯅꯣꯏ ꯅꯣꯏꯗꯤ ꯑꯗꯨꯝ ꯇꯧꯗ꯭ꯔꯥ ꯑꯩꯈꯣꯏꯗꯤ ꯌꯥꯝ ꯇꯧꯕꯅꯦ ꯎ ꯐꯣꯇꯣ ꯒꯨꯝꯕ ꯌꯥꯝꯌꯥꯝ ꯀꯥꯞꯄ ꯍꯥꯏꯔꯒ ꯂꯥꯁꯇ ꯁꯦꯟ ꯇꯧꯕ ꯁꯨꯝ ꯌꯥ ꯌꯥꯗꯕ ꯏꯃꯥꯟꯅꯕꯤ ꯑꯃ ꯂꯩꯕꯦ꯫
ꯀꯩꯒꯤꯅꯣ ꯅꯨꯡꯉꯥꯏꯔꯦ ꯇꯥꯧꯕꯗꯣ ꯎꯝ
ꯃꯥꯒꯤꯗꯣ ꯊꯤꯔꯗꯤ ꯁꯦꯟ ꯆꯞ ꯊꯥꯎ ꯇꯧꯗꯕ ꯑꯩꯈꯣꯏ ꯒ꯭ꯔꯨꯞꯀꯨꯝꯕ ꯐꯣꯇꯣ ꯀꯥꯞꯄꯤꯅꯀꯣ ꯑꯗꯨꯝ ꯃꯦꯃꯣꯔꯤ ꯑꯣꯏꯅꯕ
ꯎꯝ
ꯑꯗꯣ ꯃꯥ ꯃꯥ ꯃꯁꯥꯏ ꯍꯦꯛ ꯃꯥ ꯃꯥꯁꯦ ꯃꯥꯒꯤ ꯐꯣꯟꯗ ꯃꯥꯗꯤ ꯃꯥꯗꯤ ꯈꯔ ꯀꯥꯞ ꯍꯥꯏꯕꯅꯤ ꯃꯥꯒꯤ ꯐꯣꯟꯗ ꯑꯗꯨꯝ ꯀꯥꯞꯄ ꯕ ꯃꯥꯅ ꯑꯗꯨꯝ ꯀꯥꯞꯄꯦꯕꯀꯣ ꯑꯗꯣ ꯃꯥꯗꯤ ꯈꯪꯕ꯭ꯔꯣ ꯃꯤꯅ ꯎꯗ꯭ꯔꯤꯉꯩꯗꯨꯒꯣ ꯊꯦꯔꯗꯤ ꯂꯣꯏꯅ ꯗꯤꯂꯦꯠ ꯇꯧꯔꯝꯒꯅꯤꯕ꯫
ꯑꯁ ꯑꯗꯨꯒꯨꯝꯕ ꯇꯜꯂꯦ ꯑꯩꯗꯤ꯫
ꯑꯁ ꯌꯥꯝ ꯁꯥꯎꯅꯤꯡꯉꯦ ꯑꯗꯨꯒꯤ ꯃꯥꯗꯣ ꯋꯥꯔꯜ ꯌꯥꯝ ꯆꯠꯈ꯭ꯔꯕꯅꯦ꯫
ꯑꯁꯤꯁꯦꯡꯒꯤꯅꯦ ꯌꯥꯝ ꯇꯜꯂꯦꯕ
ꯍꯣꯔꯦꯟ ꯒ꯭ꯔꯨꯞ ꯑꯃ ꯍꯥꯡꯉꯦꯕ ꯑꯩꯈꯣꯏꯗꯀꯣ
ꯎꯝ
ꯑꯗꯨꯒ ꯐꯣꯇꯣ ꯆꯦꯟ ꯇꯧꯅꯔꯣ ꯍꯥꯏꯅ ꯍꯥꯏꯕ ꯀꯥꯟꯗꯀꯣ ꯑꯁ ꯀꯗꯥꯏꯗꯒꯤ꯫ ꯑꯍꯣꯏ ꯑꯩꯈꯣꯏ ꯑꯩꯅ ꯑꯩꯅ ꯁꯤꯡꯒꯜ ꯃꯣꯏꯅ ꯁꯤꯡꯒꯜ ꯀꯥꯞꯄꯒꯨꯝꯕꯗꯤ ꯊꯥꯔꯛꯑꯦꯕꯀꯣ
ꯎꯝ
ꯑꯗ ꯑꯩꯈꯣꯏ ꯒ꯭ꯔꯨꯞꯅ ꯀꯥꯞꯄꯗꯤꯀꯣ ꯑꯁꯨꯛ ꯊꯥ ꯊꯥꯔꯔꯣꯏ ꯈꯪꯕ꯭ꯔꯥ
ꯂꯩꯔꯤꯅꯦꯉꯣꯟꯗꯒꯨꯝꯕꯁꯨ ꯑꯗꯨꯕꯨ ꯑꯩ ꯎꯝ
ꯑꯗꯣ ꯏꯗꯤꯠ ꯇꯧꯔꯒꯨꯝꯕ ꯊꯥꯔꯛꯀꯅꯤꯕ ꯈꯪꯕ꯭ꯔꯥ ꯑꯁ
ꯊꯜꯂꯦ꯫
ꯑꯗꯨ ꯌꯦ꯫ ꯑꯗꯨ ꯅꯨꯠ ꯑꯗꯨ ꯅꯨꯃꯤꯠ ꯑꯗꯨ ꯅꯨꯃꯤꯠꯇꯒꯤꯗꯤ ꯃꯥ ꯈꯔ ꯑꯩꯈꯣꯏꯗꯣ ꯎꯝ ꯑꯗꯨ ꯅꯨꯃꯤꯠꯇꯤ ꯑ
ꯑꯥ ꯑꯩꯈꯣꯏꯁꯤ ꯈꯨꯟꯒꯤ ꯈꯨꯟ ꯑꯣꯏꯔꯁꯨ ꯂꯩꯀꯥꯏ ꯂꯩꯀꯥꯏ ꯈꯥꯏꯌꯦꯕꯀꯣ
ꯎꯝ
ꯑꯇꯩ ꯂꯩꯀꯥꯏꯈꯣꯏꯒꯤ ꯏꯃꯥꯟꯅꯕꯤ ꯈꯣꯏꯁꯨ ꯌꯥꯎꯕꯅꯦꯕ ꯄꯥꯛ ꯇꯤꯟꯅꯗꯕ ꯈꯣꯏꯁꯨ ꯑꯗꯣ ꯑꯩꯈꯣꯏ ꯆꯠꯁꯦ ꯍꯥꯏꯅꯀꯣ
ꯎꯝ
ꯑꯁ ꯃꯣꯏꯁꯨ ꯅꯨꯡꯁꯤꯕꯅꯦꯍꯦ ꯃꯣꯏꯒꯤ ꯐꯣꯇꯣꯁꯨ ꯑꯃꯐꯥꯎ ꯐꯪꯗ꯭ꯔꯦ ꯃꯣꯏ
ꯃꯥ ꯍꯦꯟꯖꯤꯜꯂꯦ ꯑꯗꯨꯗꯤ
ꯍꯦꯟꯖꯤꯟꯕꯅꯦ ꯃꯁꯛꯇꯤ ꯌꯥꯝ ꯐꯖꯩꯕ ꯃꯥꯗꯣ ꯈꯪꯕ꯭ꯔꯥ
ꯎꯝ
ꯃꯥꯗꯤ ꯏꯗꯤꯠꯀꯨꯝꯕ ꯌꯥꯎꯗ꯭ꯔꯁꯨ ꯃꯁꯛ ꯌꯥꯝ ꯐꯖꯕꯅꯦꯕ
ꯎꯝ
ꯑꯗꯨꯒ ꯃꯥꯅ ꯍꯦꯟꯅ ꯁꯤꯒꯨꯝꯕ ꯈꯜꯂꯦ ꯀꯔꯤ ꯇꯧꯕ꯭ꯔꯥ ꯈꯪꯗꯦ ꯃꯁꯛꯇꯤ ꯌꯥꯝ ꯐꯖꯩ ꯃꯥꯗꯣ
ꯎꯝ
ꯑꯥ ꯃꯥꯁꯦ ꯃꯃꯤꯠꯇ ꯊꯤꯕꯒꯨꯝꯕ ꯂꯩꯌꯦꯅꯀꯣ ꯑꯗꯨꯝ
ꯑꯣ
ꯑꯥ ꯃꯃꯤꯠ ꯃꯥꯅ ꯌꯦꯡꯕ ꯀꯥꯟꯗꯗꯤ ꯊꯤꯕ ꯑꯗꯨꯒꯨꯝꯕ ꯑꯗꯨꯝ ꯇꯧꯕꯅꯦꯕ ꯃꯥꯗꯣ ꯐꯖꯕ ꯕꯅꯦꯕ ꯑꯩꯈꯣꯏ ꯑꯩꯉꯣꯟꯗꯗꯤ
ꯎꯝ ꯃꯤ ꯂꯩ ꯂꯩꯔꯦ ꯑꯗꯨꯃꯥꯏꯅ
ꯑꯁ ꯂꯩꯕꯅꯦ
ꯑꯗꯨ ꯃꯥꯁꯨ ꯑꯗꯨꯝ ꯊꯥꯔꯛꯑꯒ ꯑꯩ ꯑꯩ ꯑꯩꯒꯤꯗꯤ ꯁꯣ ꯇꯧꯒꯅꯨ ꯅꯣꯏꯅ ꯊꯥꯒꯠꯂꯁꯨ ꯑꯗꯨꯃꯥꯏꯅ ꯍꯥꯏꯕ ꯌꯥꯕꯅꯦꯕ ꯑꯁ ꯀꯥꯏꯗꯕꯅꯦꯕ
ꯃꯥꯗꯤ ꯌꯥꯗ ꯇꯧꯕꯅꯤꯗ ꯕꯥꯔꯗꯦꯒꯨꯝꯕ ꯃꯥꯒꯤ ꯕꯥꯔꯗꯦꯒꯨꯝꯕ ꯂꯥꯛꯄ ꯀꯥꯟꯗꯁꯨꯀꯣ
ꯎꯝ
ꯃꯥꯅ ꯐꯣꯇꯣ ꯊꯥꯔꯛꯒꯅꯤ ꯑꯩꯈꯣꯏꯅ ꯅꯨꯡꯁꯤꯕꯗꯣ ꯑꯞꯂꯣꯗꯧ ꯇꯧ ꯇꯧꯅꯉꯥꯏ ꯃꯇꯝ ꯂꯩꯇꯦ ꯃꯥꯅ ꯊꯥꯔꯒ ꯑꯁꯤ ꯊꯝꯃꯣ ꯇꯧꯔꯒ
ꯎꯝ
ꯑꯁ ꯃꯁꯛꯇꯤ ꯌꯥꯝ ꯐꯖꯕꯅꯦ ꯃꯥꯗꯨꯣ ꯀꯔꯤ ꯇꯧꯕ꯭ꯔꯥ ꯈꯪꯗꯦ
ꯑꯗꯨꯗꯤ ꯃꯥꯒ ꯒ꯭ꯔꯨꯞ ꯐꯣꯇꯣꯒ ꯂꯧꯃꯤꯟꯅꯕꯁꯦ
ꯂꯩꯇꯦ ꯄꯥꯛ ꯂꯩꯇꯦ ꯃꯥꯅ ꯀꯕꯗꯤ
ꯎꯝ
ꯑꯗꯣ ꯑꯦꯛꯖꯥꯝꯄꯜ ꯑꯩꯒꯤ ꯐꯣꯟꯗ ꯀꯥꯞꯈ꯭ꯔꯦꯕꯀꯣ
ꯑꯥ
ꯑꯗꯨ ꯃꯥꯅ ꯅꯪꯒꯤ ꯐꯣꯟꯗꯣ ꯄꯤꯈꯤꯌꯣ ꯉꯁꯥꯏ ꯀꯥꯞꯄꯗꯣ ꯌꯦꯡꯒꯦ ꯍꯥꯏꯅ ꯍꯥꯏꯒꯅꯤꯕꯀꯣ
ꯑꯥ
ꯑꯗꯨ ꯂꯣꯏ ꯗꯤꯂꯦꯠ ꯇꯧꯔꯝꯒꯅꯤꯕ
ꯇꯜꯂꯦ
ꯑꯁ ꯎꯄꯥꯏ ꯂꯩꯇꯦ ꯃꯥꯗꯤ ꯑꯗꯣ ꯎꯝ ꯑꯩꯈꯣꯏꯗꯤ ꯑꯞꯂꯣꯗ ꯇꯧꯅꯤꯉꯥꯏꯁꯨ ꯅꯠꯇꯦꯕ ꯑꯗꯨꯝ ꯃꯦꯃꯣꯔꯤ ꯑꯣꯏꯅꯕꯀꯣ
ꯎꯝ ꯑꯗꯨꯅꯦ ꯑꯗꯨꯅꯦ
ꯑꯗꯣ ꯃꯥꯅ ꯍꯦꯟꯆꯤꯟꯅ ꯈꯟꯕꯒꯤꯅꯦꯕ
ꯎꯝ ꯑꯩꯗꯤ ꯍꯧꯒꯠꯅꯤꯡꯗꯔꯦꯗ ꯂꯩꯕꯅꯦꯉꯣ ꯂꯩꯇꯕꯗꯨꯅꯦ ꯇꯧꯁꯟꯂꯦ ꯑꯗꯨꯕꯨ ꯑꯩꯒꯤ ꯒ꯭ꯔꯨꯞ ꯇꯥꯗꯤ ꯑꯗꯨꯃꯥꯏꯅ ꯂꯩꯗꯤ ꯂꯩꯇꯦ
ꯑꯗꯨ ꯅꯨꯡꯉꯥꯏꯔꯝꯅꯤ ꯍꯣꯏ
ꯍꯥꯏꯗꯤ ꯃꯣꯏꯗꯤ ꯑꯗꯨꯝ ꯊꯥꯔꯛꯑꯦꯕꯀꯣ ꯅꯣꯏꯅ ꯅꯣꯏꯅ ꯐꯖꯗꯕꯗꯣ ꯑꯗꯨꯝ ꯗꯤꯜꯂꯦꯠ ꯇꯧꯑꯣ ꯑꯩꯗꯤ ꯗꯤꯂꯦꯠ ꯇꯧꯔꯔꯣꯏ ꯀꯥꯏꯅ ꯑꯗꯨꯝ ꯃꯣꯏ ꯊꯥꯔꯛꯑꯦ ꯑꯩꯈꯣꯏꯒꯤ ꯒ꯭ꯔꯨꯞꯇꯗꯤ
ꯍꯣꯏ ꯑꯗꯨꯝ ꯇꯧꯋꯦ ꯏꯃꯥꯟꯅꯕꯤ ꯑꯃꯁꯨ ꯑ ꯃꯥꯅ ꯑ ꯑꯁ ꯑꯗꯨꯝ ꯍꯣꯏ ꯃꯥ ꯊꯤꯔꯁꯨ ꯀꯣ
ꯎꯝ
ꯃꯥ ꯌꯥꯎꯔꯁꯨ ꯑ ꯑꯩꯈꯣꯏꯅ ꯑꯩꯈꯣꯏ ꯑꯩꯈꯣꯏꯁꯨ ꯀꯥꯞꯄ ꯌꯥꯎꯕꯅꯤꯅꯀꯣ ꯒ꯭ꯔꯨꯞ
ꯎꯝ ꯑꯗꯨꯅꯦꯕ ꯑꯗꯨꯃꯥꯏꯅ ꯇꯧꯗꯣꯏꯅꯦ ꯑꯁꯦꯡꯕꯗꯤ ꯀꯩꯅꯣ
ꯑꯩꯈꯣꯏꯁꯨ ꯋꯥꯅ ꯀꯥꯞꯄꯅꯤꯅ ꯀꯣ
ꯎꯝ
ꯑꯗꯣ ꯑꯩꯈꯣꯏꯗꯣ ꯑꯁ ꯑꯗꯨ ꯅꯨꯃꯤꯠꯇꯨ ꯌꯥꯝ ꯆꯥꯛꯄꯅꯤ ꯅ ꯍꯩꯗꯤ ꯌꯥꯝ ꯆꯥꯛꯀꯅꯤ ꯚꯤꯗꯤꯑꯣꯒꯨꯝꯕꯁꯨ ꯃꯥꯅ ꯑ ꯑ ꯃꯅꯤꯡꯗꯒꯤ ꯅꯝꯔꯛꯄꯅꯦꯕꯀꯣ ꯑꯗꯨꯒꯨꯝꯕ ꯑꯃ ꯑꯃ ꯐꯪꯗꯕꯅꯤꯍꯦ ꯑꯗꯨ ꯅꯨꯃꯤꯠꯈꯔꯦ
ꯑꯗꯨꯗꯤ ꯑꯗꯨꯃꯥꯏꯅ ꯍꯥꯏꯌꯨ ꯌꯥꯗ꯭ꯔꯣ ꯅꯪꯗꯤ ꯌꯥꯎꯒꯅꯣꯅ ꯒ꯭ꯔꯨꯞꯇ
ꯑ ꯍꯥꯏꯕꯅꯦ ꯑꯩꯈꯣꯏ ꯈꯪꯕ꯭ꯔꯥ ꯎꯝ ꯅꯪꯅ ꯑꯗꯨꯝ ꯑꯩꯈꯣꯏꯒꯤ ꯐꯇꯣꯒꯨꯝꯕ ꯀꯥꯞꯄ ꯀꯥꯟꯗ ꯅꯪ ꯅꯪ ꯀꯩꯅꯣ ꯇꯧꯅꯤꯡꯗ꯭ꯔꯗꯤ ꯅꯪ ꯌꯥꯎꯒꯅꯣꯀꯣ ꯑꯩꯈꯣꯏ ꯑꯗꯨꯝ ꯃꯦꯃꯣꯔꯤ ꯑꯣꯏꯅꯕ ꯑꯗꯨꯝ ꯅꯝꯕꯅꯦ ꯑꯗꯨꯝ ꯑꯥ ꯑꯩꯈꯣꯏꯁꯨ ꯍꯌꯦꯡꯋꯥꯏ ꯑꯗꯨꯝ ꯌꯦꯡꯂꯛꯀꯅꯤꯅꯀꯣ
ꯎꯝ
ꯑꯁꯤ ꯅꯨꯃꯤꯠꯇꯣ ꯅꯨꯡꯁꯤꯌꯦ ꯃꯤꯁ ꯇꯧꯋꯦ ꯀꯥꯏꯅ ꯑꯗꯨꯝ ꯇꯧꯕꯗꯣ
ꯎꯝ
ꯑꯗꯣ ꯎꯝ ꯆꯥꯕꯒꯨꯝꯕ ꯇꯧꯕ ꯀꯥꯟꯗ ꯑꯩꯈꯣꯏꯒꯤ ꯐꯣꯟ ꯑꯣꯏꯔꯁꯨꯀꯣ ꯃꯥꯅ ꯅꯝꯒꯦ ꯃꯥꯅ ꯅꯝꯒꯦ ꯑꯗꯨꯝ ꯍꯥꯏꯕꯅꯦꯕ
ꯎꯝ
ꯑꯗꯨꯒꯤ ꯑꯗꯨꯝ ꯑꯩꯈꯣꯏꯗꯤ ꯍꯣꯏ ꯇꯤꯟꯅꯕꯅꯤꯅꯀꯣ
ꯎꯝ
ꯍꯣꯏ ꯅꯝꯃꯣ ꯅꯝꯃꯣ ꯅꯝꯃꯣ ꯑꯗꯨꯝ ꯍꯥꯏꯕꯅꯦꯕ
ꯑꯗ ꯃꯥꯗꯤ ꯑ ꯍꯣꯏ ꯑꯗꯨ ꯚꯤꯗꯤꯑꯣꯗꯣ ꯃꯥꯗꯣ ꯊꯥꯗꯤ ꯊꯥꯔꯛꯑꯦꯕꯀꯣ
ꯎꯝ
ꯊꯥꯔꯒ ꯑ ꯀ꯭ꯔꯣꯐ ꯇꯧꯔꯒ ꯎꯝ ꯏꯟꯁꯣꯠꯇꯀꯣ
ꯎꯝ
ꯄꯤꯛꯅ ꯁꯨꯃꯥꯏꯅ ꯄꯤꯛꯅ ꯀ꯭ꯔꯣꯞ ꯇꯧꯔꯒ ꯀꯩꯅꯣꯒꯤꯗ ꯊꯥꯔꯛꯄꯁ
ꯇꯜꯂꯦ ꯍꯦꯟꯖꯤꯜꯂꯦ ꯃꯥꯗꯣ
ꯅꯪ ꯅꯪ ꯉꯛꯀꯅꯤ ꯑꯗꯣ ꯏꯃꯥꯟꯅꯕꯤꯗꯣ ꯎꯔꯗꯤꯀꯣ ꯑꯁ ꯃꯁꯛꯇꯤ ꯌꯥꯝ ꯐꯖꯔꯒꯀꯣ ꯀꯩꯔꯥ ꯈꯪꯗꯦ ꯑꯁ ꯑꯩꯈꯣꯏ ꯄꯥꯔꯇꯤꯗ ꯌꯥꯝ ꯕꯥꯏꯔꯦꯜ ꯆꯠꯀꯅꯤ ꯆꯠꯈ꯭ꯔꯕꯅꯦꯃꯥ ꯇꯤꯟꯅꯕꯅꯤꯅ ꯌꯥꯝ ꯍꯥꯏꯕꯁ